ꯍꯂꯣ ꯇꯥꯕ꯭ꯔꯣ
ꯍ
ꯑꯗꯨꯅꯦ
ꯁꯛ ꯁꯊꯣꯛꯒ ꯂꯩꯅ ꯅꯪꯗꯤ ꯀꯩꯗꯧꯔꯒꯦ
ꯕꯣ ꯌꯦꯡꯖꯔꯅ ꯑꯗꯨ ꯍꯃꯤꯅꯦ
ꯀꯔꯤ ꯀꯔꯤꯁꯟ ꯆꯔꯒꯦꯁꯤꯗꯤꯦ
ꯉꯁꯤꯁꯦ ꯎꯁꯣꯏꯅꯤꯅ ꯑꯣ ꯍꯪꯒꯥꯝ ꯍꯪꯒꯥꯝ ꯍꯪꯒꯥꯝ ꯈꯪꯗꯦꯗ ꯄꯨꯡꯁꯥ ꯆꯥꯕ ꯋꯥ ꯉ ꯅꯪꯗꯦ
ꯑꯩꯁꯨ ꯆꯞ ꯃꯥꯟꯅꯅ ꯆꯥꯔꯤꯗ ꯅꯪꯅ ꯆꯥꯕꯗꯣ
ꯑ
ꯍꯧꯖꯤꯛꯀꯥꯟꯗꯤ ꯃꯇꯝꯅꯤꯅꯀꯣ
ꯑꯥ
ꯑꯍꯥꯎꯕ ꯈꯛꯇ ꯊꯤꯒ ꯂꯩ ꯑꯩꯗꯤ ꯌꯥꯔꯣꯏꯕ
ꯃꯥꯅꯦ ꯃꯥꯅꯦ
ꯍꯧꯖꯤꯛ ꯀꯥ ꯀꯔꯤꯔꯤ ꯀꯔꯤ ꯇꯧꯔꯣ ꯂꯩꯔꯦ
ꯏꯁꯁ ꯂꯧ ꯅꯠꯇ꯭ꯔꯗꯤ ꯎꯄꯥꯏ ꯂꯩꯇꯦꯗꯅ ꯐꯥꯝ ꯁꯦꯝꯕ ꯈꯣꯠꯄ ꯑꯗꯨꯒ ꯂꯧꯅꯤꯗꯅ ꯅꯪꯗꯦ
ꯑꯩꯗꯤ ꯑꯗꯨꯝ ꯂꯩꯗ
ꯑ ꯑꯁꯨ
ꯊꯕꯛ ꯊꯕꯛ ꯊꯤꯕ ꯐꯪꯗꯦꯅꯦ ꯍꯧꯖꯤꯛꯀꯥꯟ ꯑꯗꯨꯝ ꯂꯩꯗꯦ ꯃꯩꯗꯤ ꯂꯥꯛꯄ꯭ꯔꯣ ꯅꯣꯏꯗ ꯇꯥꯕ꯭ꯔꯣ
ꯏꯁꯩ ꯏꯁꯩ ꯁꯛꯂꯛꯑꯣꯅꯦ ꯇꯥꯒꯦꯅꯦ
ꯑꯁ ꯏꯁꯩ ꯏꯁꯩ ꯍꯩꯗꯤꯍꯦ ꯀꯔꯤ ꯀꯔꯤ ꯏꯁꯩ ꯏꯁꯩꯁꯦ ꯑꯁ ꯍꯧꯔꯛ ꯍꯧꯔꯛꯄꯗꯒꯤ ꯀꯩꯅꯣ ꯍꯦꯛ ꯄꯣꯛꯄꯗꯒꯤ ꯇꯧꯔꯛꯇꯕꯅꯤꯅ ꯀꯌꯥ ꯍꯗꯣꯏꯅꯦ
ꯑ ꯍꯥꯏ ꯏꯔꯥ ꯍꯔꯛ ꯌꯦꯔꯥ ꯄꯨꯡꯁꯛ ꯁꯛꯄꯅꯤ ꯁꯁꯨ ꯀꯥꯏꯗꯅꯤ ꯇꯥ ꯍꯥꯏꯒꯅꯤ
ꯑꯁ ꯏꯁꯩ ꯏꯁꯩꯁꯤꯗꯤ ꯑꯁ ꯕꯥꯏ ꯌꯥꯗꯣ ꯃꯥꯥꯟꯗꯦ ꯅꯣꯡꯃꯗꯤ ꯅꯣꯡ ꯅꯣꯡꯃꯗꯤ ꯑꯩꯈꯣꯏꯁꯨ ꯑꯃꯨꯛꯀ ꯄꯨꯟꯁꯤꯗꯅ ꯍꯥꯏ ꯁ꯭ꯀꯨꯜ ꯃꯇꯝꯗ ꯎꯔꯝꯕꯗꯣ ꯍꯧꯖꯤꯛ ꯀꯨꯏꯔꯤꯅꯦ ꯎꯗꯕ
ꯎꯝ ꯀꯩ ꯂꯩꯀꯥꯏ ꯂꯩꯒꯦ
ꯑꯩ ꯑꯗꯨꯝ ꯀꯩꯅꯣ ꯑꯩꯈꯣꯏ ꯂꯩꯀꯥꯏꯗꯨꯗ ꯑꯗꯨꯝ ꯂꯩꯗ
ꯊꯃꯩꯕꯟ ꯑꯣ ꯑꯣ ꯑꯣ ꯑꯣ ꯅꯍꯥꯟ ꯂꯩꯕꯤ꯭ꯔꯣ
ꯑꯥ ꯅꯍꯥꯟ ꯂꯩꯕꯗꯣ
ꯑꯣ ꯀꯕꯨꯨ ꯀ
ꯑꯗꯨꯗ ꯑꯗꯨꯝ ꯂꯩ ꯁꯖꯤꯛ ꯀꯥꯟꯁꯦ ꯑꯁ ꯈꯪꯗꯦ ꯊꯕꯛ ꯇꯧꯅꯤꯡꯉꯥꯏꯁꯨ ꯀꯩꯅꯣ ꯂꯩꯇꯦ ꯑꯗꯨꯅ ꯑꯁ ꯆꯥꯕ ꯊꯛꯄ ꯆꯥꯕ ꯑꯍꯥꯎ ꯑꯍꯥꯎꯕ ꯆꯥꯕ ꯈꯔꯒ ꯑꯗꯨꯝ ꯂꯩꯕ ꯈꯛꯇꯅꯤꯅꯦ ꯍꯧꯖꯤꯛꯀꯥꯟꯁꯦ
ꯎꯝ ꯑꯗꯨꯅ ꯍꯛꯆꯥꯡꯗ ꯐꯕꯅꯤ ꯀꯩꯅꯣ
ꯍꯧꯖꯤꯛꯀꯥꯟꯁꯦ ꯕꯣꯗꯤ ꯈꯔ ꯁꯦꯝꯕꯅꯤ ꯑꯩꯈꯣꯏꯗꯤ ꯃꯍꯧꯁꯥ ꯕꯣꯗꯤꯗꯣ ꯈꯔ ꯄꯥꯕꯅꯤꯅ ꯏꯁꯥꯁꯦ ꯈꯔ ꯁꯨꯝ ꯐ꯭ꯔꯤꯗ ꯂꯩꯔꯒ ꯏꯁꯥ ꯅꯣꯏꯈꯠꯇ꯭ꯔꯗꯤ ꯏꯁꯥ ꯐꯥꯎ ꯁꯦꯝꯗ꯭ꯔꯗꯤ ꯗꯕꯜ ꯃꯥꯡꯉꯦꯗꯅ
ꯑ ꯇꯥꯏ ꯇꯥꯏ
ꯑꯗꯨ ꯑꯗꯨ ꯑꯣꯏꯕꯒꯤ ꯑꯃ ꯇꯧꯔꯁꯨ ꯃꯤ ꯊꯕꯛ ꯑꯇꯩ ꯇꯧꯗ꯭ꯔꯁꯨ ꯍꯛꯆꯥꯡ ꯈꯔ ꯐꯍꯟꯕꯗꯤ ꯐꯩꯗꯅ
ꯌꯥꯏ
ꯊꯕꯛꯁꯨ ꯇꯧꯗꯕ ꯏꯁꯥꯁꯨ ꯁꯨ ꯁꯦꯝꯗꯕ ꯑꯗꯨ ꯑꯣꯏꯔꯤ ꯗꯕꯜ ꯃꯥꯡꯉꯤꯗꯅ
ꯃꯥꯡꯉꯦ ꯃꯥꯡꯉꯤ ꯃꯥꯡꯖꯔꯦ ꯃꯥꯡꯖꯔꯦ
ꯅꯣꯡꯃꯗꯤ ꯃꯐꯝ ꯑꯃꯗ ꯀꯩꯅꯣ ꯇꯤꯟꯅꯔꯒ ꯁꯥꯕ ꯌꯥꯕ ꯈꯔ ꯇꯧꯕꯁꯤꯅ
ꯑꯗꯨꯝ ꯄꯨꯟꯕ ꯌꯥꯏ
ꯄꯨꯜꯂꯒ ꯅꯍꯥꯟꯋꯥꯏ ꯍꯧꯔꯛꯄ ꯑꯩꯈꯣꯏꯅ ꯍꯥꯏ ꯁ꯭ꯀꯨꯜ ꯍꯥꯏ ꯁ꯭ꯀꯨꯜꯗ ꯍꯧꯔꯛꯄ ꯋꯥꯔꯤꯗꯣ ꯈꯔ ꯑꯗꯨꯝ ꯇꯧꯔꯒ ꯅꯨꯡꯁꯤ ꯋꯥꯔꯤꯗ ꯑꯩꯈꯣꯏ ꯁꯨꯃꯥꯏꯅ ꯆꯥꯎꯈꯠ ꯑꯩꯈꯣꯏ ꯁꯨꯃꯥꯏꯅ ꯁꯨꯃꯥꯏꯅ ꯇꯧꯔꯒꯁꯨ ꯁꯤ ꯏꯟꯁꯥꯡ ꯆꯥꯔꯒ ꯁꯨꯃꯥꯏꯅ ꯂꯩꯔꯒ ꯑꯩꯈꯣꯏ ꯆꯥꯎꯔꯛꯄꯅꯤ ꯍꯥꯏꯕꯒꯤ ꯋꯥꯔꯤꯗꯣ ꯈꯔ ꯁꯥꯟꯅꯁꯦ ꯍꯥꯏꯕꯅꯤꯗ꯫
ꯍꯅꯦ
ꯑꯁ ꯒꯔꯨꯞ ꯑꯃ ꯃꯇꯝ ꯍꯣꯏ ꯑꯁ ꯃꯇꯝ ꯃꯇꯝꯒꯤ ꯋꯥꯅꯦꯕꯀꯣ
ꯎꯝ ꯃꯥꯅꯦ ꯃꯇꯝꯁꯦꯅ ꯑꯩ ꯌꯥꯝ ꯇꯥꯡꯉꯦ ꯑꯥ ꯑꯗꯨꯒꯤ
ꯑꯗꯨꯅ ꯑꯗꯨꯅꯅꯤꯅꯦ ꯃꯇꯝꯁꯦ ꯄꯩꯁꯥꯅꯤ ꯍꯥꯏꯕꯗꯣ
ꯎꯝ ꯂꯥꯞꯅ ꯑꯗꯨꯝ ꯂꯩꯕꯅꯤꯅꯀꯣ ꯑꯗꯨꯏꯅꯤꯅꯦ
ꯋꯦꯗꯔꯦ ꯀꯃꯥꯏ ꯇꯧꯔꯣ ꯅꯣꯏꯔꯣꯝꯗ ꯍꯧꯖꯤꯛꯀꯥꯟ
ꯑꯁꯗꯁꯤꯔꯁꯤ ꯁꯤꯁꯤ ꯋꯥ
ꯋꯦꯗꯔꯁꯦ ꯑꯩꯈꯣꯏ ꯔꯣꯝꯁꯨ ꯁꯨꯃꯥꯏꯅ ꯇꯧꯋꯤꯅꯦ ꯑꯁ ꯅꯣꯡ ꯆꯨꯕ ꯀꯥꯟꯗꯗꯤ ꯈꯔ ꯍꯔꯥꯎꯋꯦ ꯑꯁ ꯅꯣꯡ ꯆꯨꯗ꯭ꯔꯗꯤ ꯏꯁ
ꯁꯥ ꯃꯅꯦꯕ
ꯁꯥꯕꯅ ꯂꯣꯏꯔꯤꯅꯤ ꯇꯨꯝꯕꯗꯁꯨ ꯐꯦꯟ ꯑꯗꯨꯝ ꯑꯣꯡꯉꯒ ꯇꯣꯝꯃꯦ
ꯑ ꯍꯛꯆꯥꯡꯅꯤ ꯂꯧꯣꯛꯗꯤ ꯑꯗꯨꯝ ꯍꯒꯅꯤ
ꯂꯗꯤꯔꯝ ꯁ ꯑꯗꯨꯣ ꯀꯣꯛꯇ ꯀꯩꯅꯣꯝ ꯐꯤ ꯃꯆꯥ ꯈꯜꯂꯒ ꯑꯗꯨꯝ ꯇꯨꯝꯕꯅꯤꯗ
ꯑ ꯑꯗꯨꯃꯥꯏꯅ ꯇꯧꯕꯁ ꯑꯗꯨꯃꯥꯏꯅ ꯍꯥꯞꯄꯒ ꯇꯨꯝꯕꯗꯤ ꯈꯔ ꯐꯔꯝꯅꯤ ꯑꯗꯨꯕꯨ ꯅꯠꯇ꯭ꯔꯗꯤ ꯑꯁ
ꯑꯁ ꯂꯣꯛ ꯊꯨꯡꯕꯁꯨ ꯚꯦꯔꯥ ꯌꯥꯝ ꯀꯥꯏꯍꯦ
ꯀꯔ ꯌꯥꯝ ꯀꯥꯕꯅꯤ ꯃꯤ ꯃꯥꯡꯗ ꯆꯠꯄ ꯅꯨꯡꯉꯥꯏ
ꯑꯁ ꯃꯤ ꯃꯥꯥꯅ ꯆꯠꯄ ꯌꯥꯝ ꯅꯨꯡꯉꯥꯏꯇꯦ
ꯎꯝ
ꯃꯔꯛ ꯃꯔꯛꯇ ꯁꯣꯞꯄꯁꯨ ꯅꯪꯍꯧꯋꯦꯕ ꯀꯍ
ꯃꯥꯁ ꯃꯉꯥꯏꯜ ꯎꯗꯦꯕ
ꯍꯁ ꯃꯁꯅ ꯀꯟꯕ ꯀꯟꯕ ꯉꯝꯗꯦ ꯑꯗꯨꯦ
ꯈꯣꯡ ꯈꯣꯡꯗ ꯈꯣꯡ ꯃꯅꯤ
ꯃꯥꯅꯦ ꯇꯉꯥꯏ ꯐꯥꯠꯇ꯭ꯔꯗꯤ ꯇꯉꯥꯏ ꯐꯗ꯭ꯔꯗꯤ ꯀꯩ ꯀꯩꯅꯣ ꯎꯕ ꯌꯥꯏꯑꯕꯀꯣ
ꯑ
ꯑꯗꯨꯗꯤ
ꯅꯨꯡꯉꯥꯏꯔꯤꯀꯣ
ꯍꯥꯥ
ꯅꯨꯡꯉꯥꯏꯔꯤꯀꯣ
ꯑꯁ ꯐꯖꯅ ꯅꯨꯡꯉꯥꯏ ꯅꯨꯡꯉꯥꯏꯗꯤ ꯑꯁ ꯅꯨꯡꯉꯥꯏꯕꯒꯤ ꯆꯥꯡꯁꯦ ꯁꯨꯝ ꯍꯦꯟꯃꯟꯕꯒꯤꯔ ꯈꯪꯗ꯭ꯔꯦꯗ ꯅꯨꯡꯉꯥꯏꯕꯁꯤꯗꯤ ꯂꯤꯃꯤꯠ ꯌꯥꯎꯔꯦ ꯂꯤꯃꯤꯠ ꯀꯩꯅꯣ ꯇꯧꯔꯤꯅꯦ ꯌꯥꯝ ꯅꯨꯡꯉꯥꯏ ꯍꯥꯏꯇꯥꯔꯦ
ꯌꯥꯏ
ꯆꯥꯕ ꯊꯛꯄ ꯇꯨꯝ ꯆꯥꯕ ꯊꯛꯄ ꯇꯨꯝꯕ ꯑꯁꯤ ꯂꯣꯏꯔꯦꯕꯀꯣ ꯁꯤꯗ ꯁꯤꯗ ꯅꯨꯡꯉꯥꯏꯗꯣꯏꯗꯤ ꯀꯔꯝ ꯀꯥꯟꯗ ꯅꯨꯡꯉꯥꯏꯗꯣꯏꯅꯣ ꯇꯨꯝꯅꯤꯡꯕ ꯃꯇꯝꯗ ꯇꯨꯝ ꯆꯥꯅꯤꯡꯕ ꯇꯝꯅ ꯆꯥ ꯑꯁꯤ ꯁꯨꯃꯥꯏꯅ ꯂꯩꯐꯝ ꯁꯤꯅꯦ ꯁꯤꯐꯥꯎ ꯀꯩꯅꯣ ꯅꯨꯡꯉꯥꯏꯇꯦ ꯍꯥꯏꯔꯗꯤ ꯍꯥꯏꯗ꯭ꯔꯗꯤ ꯅꯨꯡꯉꯥꯏꯕ ꯃꯐꯝ ꯃꯇꯝ ꯂꯩꯔꯝꯃꯣꯏꯗꯀꯣ
ꯃꯥꯅꯦ ꯃꯥꯅꯦ
ꯑꯗꯨꯅ ꯑꯁ ꯅꯨꯡꯉꯥꯏ ꯌꯥꯝ ꯅꯨꯡꯉꯥꯏ
ꯅꯨꯡꯉꯥꯏꯇꯔꯗꯤ ꯗꯅꯦ ꯊꯕꯛ ꯁꯨꯗꯕꯤꯗ ꯑꯗꯨꯝ ꯐ꯭ꯔꯤꯗ ꯂꯩꯕ ꯐꯥꯎ ꯅꯨꯡꯉꯥꯏꯇꯦ ꯑꯗꯨꯗꯤ
ꯃꯥꯅꯤ ꯃꯥꯅꯤ ꯏꯚꯤꯅꯤꯡꯒꯨꯝꯕꯗ ꯑꯌꯨꯛꯇꯒꯨꯝꯕ ꯕꯣꯜ ꯅꯨꯡꯗꯥꯡꯅ ꯌꯦꯡꯉꯒ ꯊꯦꯡꯅ ꯑꯃꯨꯛꯀ ꯑꯌꯨꯛꯇ ꯍꯧꯒꯠꯀꯅꯤ ꯍꯧꯒꯠꯂꯒ ꯆꯥꯛ ꯆꯥꯔꯒ ꯉꯥꯏꯍꯥꯛ ꯑꯃꯨꯛꯀ ꯇꯨꯝꯅꯤ ꯑꯗꯨꯒ ꯏꯚꯤꯅꯤꯡ ꯑꯣꯏꯕ ꯃꯇꯝꯗ ꯏꯁꯥ ꯁꯦ ꯐꯤꯖꯤꯀꯦꯜ ꯋꯔꯥꯛ ꯑꯥꯎꯠ ꯋꯥꯛꯀꯤꯡ ꯈꯔ ꯈꯔ ꯈꯔ ꯑꯗꯨꯝ ꯆꯠꯂꯦ ꯑꯗꯨꯝ ꯅꯨꯡꯗꯥꯡ ꯍꯜꯂꯛꯑꯒ ꯆꯥꯛ ꯊꯣꯡꯉꯦ ꯊꯣꯡꯒ ꯃꯨꯛ ꯆꯔꯒ ꯕꯣꯜ ꯑꯃꯨꯛ ꯀꯩ ꯑꯗꯨꯝ ꯇꯨꯝꯃꯦ ꯁꯤꯅꯤꯅꯦ ꯍꯧꯖꯤꯛꯀꯥꯟꯒꯤ ꯔꯣꯇꯤꯟꯁꯦ
ꯅꯨꯡꯉꯥꯏꯕ ꯄꯨꯟꯁꯤ ꯍꯥꯏꯗꯨꯅꯦꯕ
ꯑꯁ ꯑꯗꯨꯅꯦ ꯅꯨꯡꯉꯥꯏꯕ ꯄꯨꯁꯤ ꯍꯥꯏꯁꯦ
ꯍꯛꯆꯥꯡꯁꯨ ꯈꯔ ꯆꯕ ꯌꯥꯗꯦꯅꯦ
ꯃꯥꯅꯦ ꯍꯛꯆꯥꯡ ꯍꯣꯏ ꯇꯨꯝꯃꯗꯤ ꯑꯁ ꯐꯖꯅ ꯇꯨꯝꯕꯅꯤ ꯍꯧꯖꯤꯛꯀꯥꯟꯗꯤꯀꯣ
ꯍ ꯍ ꯑꯁ ꯌꯥꯝ ꯆꯥꯔꯗꯤ ꯌꯥꯔꯣꯏꯗꯧꯔꯤꯀꯣ ꯊꯕꯛꯁꯨꯨ ꯁꯨꯗꯕꯤꯗ ꯑꯗꯨꯝ ꯂꯩ ꯍꯧꯁꯦ
ꯑꯗꯨꯅꯤꯅꯦ ꯑꯗꯨꯒꯤ ꯃꯊꯛꯇ ꯐꯤꯖꯤꯀꯦꯜ ꯋꯥꯛ ꯑꯥꯎꯠ ꯈꯔ ꯈꯔꯁꯨ ꯇꯧꯗ꯭ꯔꯗꯤ ꯏꯁꯥꯁꯦ ꯑꯁ ꯌꯥꯗꯧ ꯃꯥꯟꯗꯦ ꯁꯨꯝ ꯁꯨꯝ ꯅꯣꯏ ꯈꯜꯂ ꯑꯗꯨꯒ ꯃꯤꯅ ꯂꯥꯁꯇ ꯌꯦꯡꯕ ꯌꯥꯔꯣꯏꯕ
ꯃꯥꯅꯦ ꯀꯅꯥꯅꯣ ꯍꯥꯏꯔꯛꯀꯅꯤ ꯍꯥꯏꯕ
ꯃꯥ ꯃꯥꯅꯦ ꯃꯥꯅꯦ ꯍꯣꯏ ꯑꯗꯨ ꯅꯨꯄꯤꯗ ꯑꯗꯨ ꯅꯨꯄꯥꯗꯣ ꯑꯣꯟꯅꯈ꯭ꯔꯦꯅꯦ ꯍꯥꯏꯅ
ꯃꯤꯡꯚꯥꯎ ꯆꯨꯝ ꯈꯥꯏꯗ
ꯑꯗꯨꯃꯥꯏꯅ ꯑꯗꯨꯃꯥꯏꯅꯧ ꯇꯧꯔꯛꯀꯅꯤ
ꯈꯪꯗꯅꯦ ꯉꯁꯤꯁꯦ
ꯍꯧꯖꯤꯛꯀꯥꯟ ꯋꯦꯗꯔꯁꯦ ꯑꯁ ꯍꯥꯏꯕ ꯉꯝꯗꯦꯀꯣ ꯉꯁꯥꯏ ꯑꯌꯨꯛꯇꯗꯤ ꯑꯌꯨꯛꯇꯗꯤ ꯋꯦꯗꯔꯁꯦ ꯌꯥꯝ ꯐꯖꯕꯒꯨꯝ ꯇꯧꯒ ꯐꯤ ꯐꯤꯔꯣ ꯐꯤꯔꯣ ꯀꯔꯤ ꯀꯔꯥ ꯂꯣꯏꯅꯍꯥꯟ ꯐꯥꯎꯔꯝꯕꯅꯤ ꯃꯀꯣ ꯑꯁ ꯉꯥꯏꯍꯥꯛ ꯇꯨꯝꯊꯣꯛꯀꯦ ꯍꯥꯏꯅ ꯇꯨꯝꯕ ꯃꯇꯝꯗ ꯅꯣꯡ ꯆꯨꯔꯝꯕ ꯃꯥꯜꯂꯦ
ꯎꯝ
ꯑꯗꯨꯅ ꯑꯁ ꯍꯧꯒꯠꯂꯛꯄꯗꯗꯤ ꯂꯣꯏꯔꯦꯅ ꯐꯤꯔꯣꯟꯁꯤꯡꯗꯨ ꯄꯪꯁꯥꯒ ꯆꯥꯏꯔ ꯂꯩꯔꯤ
ꯎꯝ ꯍꯣꯏ ꯑ ꯍꯣꯏꯁꯨ ꯑꯗꯨꯃꯥꯏꯅ ꯇꯧꯕꯅꯦ
ꯐꯤ ꯑꯗꯨ ꯑꯗꯨꯝꯇ ꯑꯁ ꯐꯤ ꯋꯥꯅ ꯁꯨꯔꯝꯕ ꯀꯥꯟꯗ ꯑꯁ ꯁꯨꯃꯥꯏꯅ ꯇꯧꯁꯦ ꯑꯩꯁ
ꯃꯉꯥꯏꯇꯦ ꯃꯥ ꯃꯅꯝꯗꯨꯁꯨ ꯅꯨꯡꯁꯤꯗꯕꯅꯦꯕ
ꯃꯥꯅꯦ ꯃꯥꯅꯦ ꯋꯦꯁꯨ ꯈꯤꯇꯪ ꯌꯦꯡꯗꯤ ꯌꯦꯡꯕ ꯌꯥꯕꯅꯤꯀꯣ ꯑꯩꯈꯣꯏꯒꯤ
ꯅꯠꯇ꯭ꯔ ꯑꯩ ꯑꯩꯅ ꯈꯜꯂꯤꯁꯦ ꯑꯩꯅ ꯉꯁꯤ ꯐꯤ ꯁꯨꯕꯒꯤꯔ ꯅꯣꯡ ꯆꯨꯁꯦ ꯍꯥꯏꯅ ꯈꯜꯂꯤꯕꯅꯤ
ꯑꯁ ꯄꯥꯛ ꯁꯨꯗ ꯄꯔꯗ
ꯍꯣꯏ ꯑꯁ ꯐꯤ ꯁꯨꯕꯁꯦ ꯑꯁ ꯑꯗꯨꯝ ꯇꯜꯂꯤ ꯑꯩꯈꯣꯏꯁꯦ ꯐꯔꯣꯟꯗ ꯂꯣꯏꯅꯁꯤ ꯁꯦꯠꯀꯅꯤ ꯑꯗꯨ ꯃꯇꯝꯗ ꯑꯃꯃꯝ ꯃꯣꯠ ꯃꯣꯠꯄ ꯀꯥꯟꯗ ꯁꯨꯔꯣꯏꯕ ꯄꯨꯂꯞ ꯄꯨꯂꯞ ꯄꯨꯜꯂꯞ ꯊꯝꯅꯦꯕꯀꯣ ꯑꯗꯨꯝ ꯄꯥꯏꯔꯒ ꯂꯥꯁ ꯗꯒꯨꯝꯕ ꯂꯥꯁꯒꯨꯝꯕꯗ ꯑꯗꯨꯝ ꯇꯧꯕꯅꯦꯕ ꯁꯨꯕꯅꯦꯕꯀꯣ
ꯎꯝ ꯐꯔ ꯌꯥ ꯌꯥꯗꯤ ꯀꯁꯨ ꯀꯥꯏꯗꯗ ꯑꯗꯨꯕꯨ
ꯑꯗꯨꯕꯨꯗꯤ ꯑꯗꯨ ꯑꯣꯏꯔꯦ ꯑꯗꯨ ꯑꯣꯏꯔꯁꯨ ꯑꯁ ꯈꯔ ꯐꯤ ꯁꯨꯒꯟꯕꯁꯤ ꯐꯤ ꯁꯨꯕꯁꯤꯗꯤ ꯑꯐꯕ ꯊꯕꯛꯅꯤꯅꯀꯣ ꯑꯗꯨꯐꯥꯎ ꯇꯜꯂꯤꯅꯦ
ꯆꯦꯟ ꯍꯟꯗꯛꯀꯤ ꯋꯥꯁꯤꯡ ꯃꯦꯆꯤꯟ ꯊꯣꯛꯂꯛꯇꯄꯅꯤꯅꯀꯣ
ꯍ
ꯐꯤ ꯁꯨꯒ ꯐꯥꯎ ꯑꯁ ꯁꯨꯅꯤꯡꯗ꯭ꯔꯦꯕ ꯈꯨꯠꯅ
ꯎꯝ
ꯅꯨꯃꯤ ꯍꯛꯆꯥꯡꯁꯨ ꯌꯥꯗ꯭ꯔꯦ ꯍꯥꯏ ꯅꯠꯇꯦ ꯍꯛꯆꯥꯡ ꯐꯕ ꯎꯝ ꯑ ꯌꯥꯎꯗ꯭ꯔꯦ
ꯅꯣꯏꯒꯤ ꯁꯥꯔꯇꯤꯐꯤꯀꯦꯠ ꯀꯔꯤ ꯀꯔꯥꯗꯤ ꯂꯣꯏ ꯂꯧꯈ꯭ꯔꯕ
ꯑꯩ ꯂꯎꯨꯝꯗ꯭ꯔꯗ
ꯎꯝ ꯍꯧꯖꯤꯛꯀꯥꯟꯁꯦ ꯑꯗꯨꯒꯨꯝꯕ ꯑꯩꯈꯣꯏꯒꯤ ꯂꯥꯏꯔꯤꯛ ꯇꯝꯕ ꯁꯥꯔꯇꯤꯐꯤꯀꯦꯠꯇ ꯌꯥꯎꯗ꯭ꯔꯗꯤ ꯊꯕꯛ ꯏꯪꯈꯥꯡ ꯀꯔꯤ ꯀꯔꯥ ꯇꯧꯕꯗ ꯕꯦꯔꯥ ꯌꯥꯝ ꯀꯥꯏꯅꯤ
ꯎꯝ ꯄꯂꯛꯇꯦ
ꯑꯗꯨꯃꯥꯏꯅ ꯑꯁ ꯍꯧꯖꯤꯛꯀꯥꯟꯁꯦ ꯁꯨꯝ ꯃꯇꯝꯁꯦ ꯑꯗꯨꯝ ꯂꯨꯁꯤꯜꯂ
ꯎꯝ ꯊꯧꯕꯒꯀꯣ
ꯍꯧꯖꯤꯛꯀꯥꯟꯗꯤ ꯀꯩꯅꯣ ꯃꯅꯥ ꯃꯁꯤꯡ ꯌꯥꯝ ꯄꯥꯟꯕ ꯃꯇꯝꯅꯤꯅ ꯏꯟꯁꯥꯡꯗꯤ ꯑꯍꯥꯎ ꯑꯍꯥꯎꯕ ꯐ꯭ꯔꯦꯁ ꯑꯣꯏꯕꯅ ꯈꯛꯇꯛ ꯆꯥꯔꯝꯅꯤꯅꯦ
ꯍꯣꯏ ꯍꯣꯏ ꯐ꯭ꯔꯦꯁꯛꯇ ꯆꯥꯔꯦ
ꯑꯁꯤꯗ ꯍꯛꯆꯥꯡ ꯁꯦꯝꯍꯧꯗꯗꯤꯀꯣ ꯃꯇꯝ ꯂꯩꯔꯦꯀꯣ ꯚꯥꯏ
ꯃꯥꯅꯤ ꯍꯛꯆꯥꯡꯕꯨꯗꯤ ꯏꯁꯂꯤꯝ ꯑꯣꯏꯁꯨꯀꯣ ꯑꯁ ꯃꯅ
ꯁ꯭ꯂꯤꯝ ꯁ꯭ꯂꯤꯝ ꯑꯣꯏꯕꯗꯨ ꯐꯗꯤ ꯐꯩꯗ ꯑꯗꯨꯅꯀꯣ
ꯎꯝ
ꯆꯠꯊꯣꯛ ꯆꯠꯁꯤꯟ ꯇꯧꯕꯗ ꯐꯥꯎ ꯅꯨꯡꯉꯥꯏꯅꯤ ꯗ꯭ꯦꯁꯦꯛꯇꯄꯗ ꯐꯥꯎꯅꯅꯨꯡꯌꯦꯕ ꯑꯗꯨꯅ
ꯑ